ꯇꯥꯕ꯭ꯔꯣ
ꯇꯥꯏ ꯇꯥꯏ ꯐꯥꯕ꯭ꯔ ꯃꯈꯣꯟꯁꯤꯡ ꯂꯣꯏ ꯑꯩꯒꯤꯗꯤ
ꯑꯥꯎ ꯁꯦꯡꯉꯦ ꯐꯖꯅ ꯁꯦꯡꯉꯦ
ꯃꯦ ꯆꯥꯛ ꯏꯟꯁꯥꯡ ꯊꯣꯡꯕ ꯂꯣꯏꯔꯕꯣ ꯅꯪꯗꯤꯦ
ꯍꯥꯎꯗ꯭ꯌꯦꯦ
ꯉꯁꯥꯏ ꯅꯪ ꯀꯩꯅꯣꯃ ꯊꯣꯛ ꯏꯁꯤꯡ ꯀꯩꯅꯣꯝꯃ ꯇꯧꯕ ꯅꯠꯇ꯭ꯔꯣ
ꯏꯁꯤꯡ ꯑꯣꯟ ꯇꯧꯕꯅꯦ ꯑꯗꯨꯗꯤ ꯃꯣꯇꯣꯔꯗ ꯑꯩꯅ
ꯑꯣ ꯅꯪꯁꯦ ꯀꯅꯥ ꯀꯅꯥꯒ ꯂꯩꯃꯤꯟꯅꯕ꯭ꯔꯣ
ꯑꯩꯒꯤ ꯏꯅꯥꯎꯅꯨꯄꯥꯅꯦ ꯑꯩꯒꯤ ꯀꯥꯖꯤꯟꯅꯦ ꯑꯩꯈꯣꯏ ꯑꯍꯨꯝ ꯂꯩꯌꯦ
ꯗꯦꯜꯂꯤꯗꯗꯤ ꯍꯧꯖꯤꯛꯇꯤ ꯅꯣꯡ ꯇꯥꯕ꯭ꯔꯣ ꯍꯧꯖꯤꯛꯀꯥꯟ
ꯉꯔꯥꯡꯗꯤ ꯐꯖꯅ ꯇꯥꯕꯅꯦ ꯑꯗꯣ ꯉꯁꯤꯒꯤꯗꯤ ꯑꯩ ꯃꯄꯥꯟ ꯊꯣꯛꯇ꯭ꯔꯤꯗ
ꯑꯣ ꯗꯦꯜꯂꯤꯗ ꯅꯣꯡ ꯑꯃꯛ ꯇꯥꯔꯗꯤ ꯑꯗꯨꯝ ꯅꯨꯃꯤꯠ ꯑꯃ ꯑꯅꯤꯗꯤ ꯏꯪꯉꯤꯀꯣ ꯗꯦꯜꯂꯤꯗꯗꯤ
ꯈꯪꯗꯦꯗ ꯑꯩ ꯍꯥꯏꯕ ꯍꯩꯇꯦꯗ ꯑꯣꯏꯕ꯭ꯔꯥꯅꯦ
ꯑꯣꯏꯗ꯭ꯔꯣ ꯑꯩ ꯑꯗꯨꯝ ꯑꯣꯏꯗ ꯉꯁꯤ ꯅꯣꯡ ꯇꯥꯔꯗꯤ ꯍꯌꯦꯡꯁꯨ ꯑꯗꯨꯝ ꯏꯪꯉꯅꯤꯗ
ꯑꯣ ꯈꯪꯗꯦ ꯃꯔꯝꯕꯨꯗꯤ ꯐꯖꯅ ꯇꯥꯏ ꯁꯥꯏꯌꯦꯅ ꯑꯩꯈꯣꯏꯁꯤ ꯐꯤ ꯃꯈꯥ ꯅꯠꯇ꯭ꯔꯗꯤ ꯁꯥꯕꯒꯤ ꯑꯗꯨꯒꯤꯅꯦ ꯑꯩꯅ ꯑꯩꯒꯤ ꯀꯥꯗ ꯑꯗꯨꯝ ꯂꯩꯕꯗꯣ
ꯎꯝ
ꯀꯥꯗꯗꯤ ꯑꯦꯁꯤ ꯊꯝꯕꯤꯒꯦ ꯈꯔ ꯐ ꯐ ꯅꯠꯇ꯭ꯔꯗꯤ ꯁꯥꯏꯌꯦ ꯀꯤꯠꯆꯟꯒꯨꯝꯕꯗꯗꯤ
ꯎ ꯑꯦꯁꯤ ꯑꯦꯁꯤ ꯂꯩꯕꯁꯦ ꯐꯕꯅꯤꯅꯦ ꯑꯗꯨꯗꯨꯗꯤ
ꯍꯣꯏ ꯑꯩꯒꯤ ꯕ꯭ꯔꯗꯔꯁꯤꯁꯨ ꯑꯩꯈꯣꯏꯒ ꯂꯩꯃꯤꯟꯅꯔꯝꯗꯦꯕ ꯃꯣꯏ ꯑꯩ ꯊꯟꯗꯕꯤ ꯌꯥꯝ ꯁꯥꯕꯒꯤ ꯑꯃꯨꯛꯀ ꯂꯥꯛꯄ ꯑꯁꯤꯗ
ꯑꯣ ꯊꯕꯛ ꯇꯧꯕ ꯈꯣꯏꯗꯤ ꯁꯤ ꯍꯥꯞꯄ ꯌꯥꯏ ꯑꯩꯈꯣꯏ ꯂꯥꯏꯔꯤꯛ ꯑꯦꯛꯖꯥꯝ ꯊꯥꯕ ꯈꯣꯏꯗꯦ ꯁꯤ ꯍꯥꯞꯅꯤꯡꯉꯥꯏꯁꯨ ꯄꯩꯁꯥ ꯂꯩꯇꯦꯗ
ꯌꯥꯔꯦꯀꯣ ꯑꯩꯈꯣꯏꯁꯨ ꯑ ꯋꯦꯗꯔꯅ ꯌꯥꯗꯕꯒꯤ ꯎꯄꯥꯏ ꯂꯩꯇꯕꯒꯤꯅꯦ
ꯑꯠꯆꯥꯥ ꯑꯗꯨꯗꯤ ꯑꯩ ꯅꯪꯒꯤ ꯑꯪ ꯀꯣꯏꯁꯅ ꯑꯃ ꯍꯥꯡ ꯇꯥꯔꯦ ꯅꯪ ꯀꯌꯥꯃꯨꯛ ꯋꯥꯡꯕ꯭ꯔꯣ ꯅꯪꯗꯤ
ꯑ ꯑꯗꯨꯒꯤꯗꯤ ꯍꯪꯅꯔꯣꯏꯁꯦꯔꯥꯛꯏ
ꯏꯀꯥꯏꯕ꯭ꯔꯣ
ꯐꯈꯤꯗꯕꯅꯦ ꯅꯦꯝꯃꯦꯍꯦ ꯑꯩꯗꯤ ꯐꯥꯏꯚ ꯌꯥꯎꯗꯦ
ꯐꯥꯏꯚ ꯌꯎꯗꯕ꯭ꯔꯣ ꯀꯩꯅꯣ ꯍꯟꯗꯛ ꯋꯥꯔꯤ ꯁꯥꯕ ꯑꯩꯈꯣꯏꯁꯦ ꯐꯥꯏꯚꯧꯗꯤ ꯍꯥꯏ ꯈꯛꯇ ꯂꯩ ꯀꯔꯤ ꯇꯧꯈ꯭ꯔꯅꯤ ꯅꯣꯏ ꯑꯩꯁꯦ ꯃꯤ ꯆꯞ ꯃꯥꯟꯅꯕ ꯃꯥꯜꯂꯤ
ꯍꯣꯏ ꯑꯩꯈꯣꯏꯁꯦ ꯑꯣꯜꯂꯒ ꯂꯥꯛꯄ ꯃꯇꯝ ꯑꯃꯒꯤ
ꯀꯛꯇꯤ ꯍꯦꯂ ꯃꯅꯤꯗ
ꯏ ꯍꯥꯥ ꯍꯥꯥ ꯍꯥꯥ ꯐꯁꯣꯟꯅꯤꯡꯉꯥꯏ ꯈꯤꯇꯪ ꯋꯥꯠꯂꯦ
ꯑꯆꯥ
ꯅꯨꯡꯁꯤꯔꯣ
ꯅꯨꯡꯁꯤꯌꯦ ꯅꯨꯡꯁꯤꯌꯦ
ꯑꯗꯨꯅꯦꯕ ꯅꯪꯗꯤ ꯐꯥꯏꯚ ꯄꯣꯏꯟ ꯁꯚꯦꯟ
ꯀꯥꯏꯗꯩꯅꯣꯗ ꯑꯩꯁꯨ ꯋꯥꯡꯗꯦꯗ ꯐꯥꯏꯚ ꯐꯥꯏꯚ ꯐꯥꯏꯚ ꯐꯥꯏꯚ ꯈꯔ ꯌꯥꯎꯗꯦ
ꯑꯆꯥ ꯌꯥꯔꯦ ꯌꯥꯔꯦ ꯑꯣꯀꯦ ꯇꯥꯔꯦ
ꯑꯗꯨꯝ ꯅꯣꯔꯃꯦꯜ ꯑꯦꯚꯔꯦꯖꯁꯦ ꯇꯥꯔꯦ
ꯀꯦ ꯇꯔꯦ ꯅꯣꯏꯗꯤ
ꯈꯔ ꯍꯦꯜꯂꯒ ꯐꯤꯖꯤꯛꯁ ꯁꯨꯝ ꯑꯣꯏꯔꯗꯤ ꯆꯞ ꯆꯥꯒꯅꯤꯀꯣ ꯑꯩ ꯁꯤ ꯁꯤꯐꯥꯏꯒꯤꯗꯤ ꯌꯥꯏꯗ ꯁꯤꯐꯥꯏꯒꯤ ꯌꯥꯕꯅꯤꯅ ꯍꯥꯏꯗꯤ ꯑꯗꯨꯝ ꯌꯥꯗꯤ ꯌꯥꯏꯗ
ꯅꯪ ꯁꯄꯥꯏ ꯆꯪꯒꯦ ꯈꯟꯕ꯭ꯔꯣ
ꯁꯤꯐꯥꯏꯁꯦ ꯆꯪꯅꯤ ꯆꯪꯅꯤꯡꯕꯅꯤ ꯈꯪꯗꯦ ꯁꯤꯐꯏ ꯄꯥꯝꯕ꯭ꯔꯣ
ꯄꯥꯝꯃꯦ ꯃꯥꯗꯣ ꯎꯝ ꯁꯤꯐꯏꯒꯤ ꯅꯨꯄꯤꯗꯤ ꯋꯥꯕꯅꯤꯀꯣ
ꯍꯥꯥ ꯁꯐꯏ ꯅꯨꯨꯄꯤ ꯀꯩꯗꯧꯏꯕꯥ
ꯁꯤꯐꯥꯏ ꯅꯨꯄꯤꯗꯤ ꯋꯥꯕꯅꯦꯕ ꯃꯥꯒꯤ ꯃꯇꯨꯁꯤꯡꯗꯤ
ꯑꯗꯣ ꯅꯪꯁꯨ ꯁꯤꯐꯥꯏꯒꯤ ꯖꯒꯥꯗꯨꯗ ꯇꯧꯕ ꯌꯥꯏꯗꯅ ꯅꯥꯔꯁꯤꯡ
ꯍꯣꯏ ꯑꯩ ꯁꯤꯐꯏ ꯁꯤꯐꯏꯁꯦꯀꯣ ꯍꯥꯏꯒꯦ ꯃꯥꯒꯤ ꯋꯥꯏꯐ ꯇꯤ ꯍꯣꯏ ꯑꯃꯔꯣꯝꯗꯤ ꯋꯌꯦ ꯑꯃꯔꯣꯝꯗꯤ ꯋꯥꯗꯦ ꯄꯩꯁꯥꯒꯤꯗꯃꯛꯇꯗꯤ ꯌꯥꯝ ꯌꯥꯝ ꯐꯪꯉꯦꯀꯣ ꯑꯗꯨꯕꯨ ꯃꯣꯏꯅ ꯀꯔꯤ ꯍꯥꯏꯗꯣꯏꯅꯣ ꯑꯗꯨꯝ ꯂꯩꯃꯤꯟꯅꯕꯗꯤ ꯐꯪꯗꯦꯗꯅ ꯃꯣꯏꯗꯤ ꯋꯥꯟ ꯋꯥꯟ ꯌꯔꯁꯇ ꯋꯥꯟ ꯃꯟ ꯇꯨ ꯃꯟ ꯈꯛꯇꯅꯦ ꯄꯨꯟꯗꯣꯏꯕ ꯁꯨꯇꯤ ꯐꯥꯡꯕꯗꯣ ꯃꯣꯏꯒꯤ ꯍꯣꯏ ꯑꯗꯨꯕꯨꯗꯤ ꯍꯣꯏ
ꯍꯣꯏ ꯃꯃꯥ ꯃꯄꯥꯒ ꯂꯩꯃꯤꯟꯅꯕꯗꯤ ꯋꯥꯔꯅꯤꯀꯣ ꯑꯗꯨ ꯑꯣꯏꯔꯁꯨ ꯎꯝ ꯅꯨꯄꯥꯗꯨꯒ ꯂꯩꯒꯦꯔꯗꯤ ꯅꯨꯄꯤꯅꯗꯤ ꯑꯗꯨꯝ ꯏꯅꯥꯔꯒ ꯑꯗꯨꯝ ꯀꯋꯥꯠꯇꯗ ꯂꯩꯕ ꯌꯥꯏꯗ ꯑꯗꯨꯕꯨꯗꯤ
ꯍꯣꯏ
ꯀ꯭ꯋꯥꯇꯔꯗ ꯂꯩꯕꯁꯦ ꯈꯔꯗꯤ ꯋꯥꯏ ꯍꯥꯏꯕꯅꯤ ꯁꯥꯛꯈꯪꯅꯗꯕ ꯑꯩꯈꯣꯏ ꯔꯗꯤ
ꯑꯦ ꯀꯋꯥꯇꯔꯗ ꯊꯣꯛ ꯊꯣꯛꯄ ꯂꯩꯔ ꯂꯣꯏꯔ ꯦ ꯀꯋꯥꯠꯇꯔꯗꯕꯨ
ꯍꯣꯏꯗ
ꯑꯩꯈꯣꯏꯗꯤ ꯑꯗꯨꯒꯨꯝꯕꯗꯤ ꯌꯥꯝ ꯍꯩꯌꯦꯗ ꯍꯣꯁꯇꯦꯜꯗ ꯂꯩꯔꯛꯄꯅꯤꯅ
ꯑꯠꯆꯥ ꯑꯗꯨꯗꯤ ꯅꯪ ꯑꯣꯏꯅ ꯂꯨꯍꯣꯡꯉꯁꯤꯔꯥ ꯈꯪꯗꯦ ꯁꯤꯐꯏ ꯑꯣꯜꯂꯗꯤ
ꯅꯪ ꯁꯤꯄꯥꯏꯕꯨ ꯑꯣꯏꯒꯗ꯭ꯔꯣꯅꯦ ꯂꯁꯇ ꯑꯩ ꯀꯣꯏꯁꯟꯁꯦ
ꯑꯩꯁꯦ ꯍꯟꯗꯛꯀꯤ ꯑꯦꯛꯖꯥꯝ ꯃꯇꯨꯡꯗ ꯂꯩꯌꯦ ꯂꯥꯁ ꯆꯣꯏꯁ ꯈꯪꯗꯦꯀꯣ ꯍꯣꯏ ꯑꯩꯁꯨ ꯁꯤꯐꯥꯏꯒꯤ ꯊꯥꯅꯤ ꯂꯥꯁꯇ ꯑꯩ ꯑꯦꯛꯖꯥꯝ ꯑꯩꯅ ꯑꯇꯣꯞꯄ ꯇꯥꯔꯒꯦꯠ ꯇꯧꯔꯗ ꯊꯣꯛꯇ꯭ꯔꯗꯤ
ꯐꯥꯏꯗ ꯗꯨꯁꯨ ꯁꯤꯐꯥꯏꯁꯤ ꯐꯩꯌꯦ ꯑꯃꯔꯣꯝꯗꯤ ꯑꯗꯨ ꯍꯣꯏ ꯑꯃꯔꯣꯝꯗꯗꯤ ꯑꯩꯅ ꯉꯁꯥꯏ ꯍꯥꯏꯕꯗꯨꯅꯤ ꯃꯥꯒꯤ ꯅꯨꯄꯤ ꯑꯉꯥꯡ ꯄꯣꯛꯑꯦ ꯂꯩꯕ ꯐꯪꯉꯣꯏ ꯃꯆꯥ ꯆꯥꯎꯔ ꯀꯟꯅ ꯎꯔꯅꯤ
ꯃꯥꯅꯦ ꯃꯥꯅꯦ
ꯅꯨꯄꯤꯒꯤ ꯏꯃꯣꯁꯅꯦꯜ ꯍꯟꯗ꯭ꯔꯦꯗꯠꯇ ꯇꯦꯟ ꯄꯥꯔꯁꯦꯟ ꯈꯛꯇꯅꯦꯕ ꯂꯩꯃꯤꯟꯅꯕ ꯐꯪꯗꯣꯏꯕ ꯍ ꯑꯗꯣ ꯔꯤꯇꯥꯌꯔ ꯆꯠꯈ꯭ꯔꯀꯥꯟꯗꯗꯤ ꯍꯣꯏ ꯌꯥꯔꯦ
ꯎꯝ ꯈꯪꯗ꯭ꯔꯦ ꯁꯤꯐꯥꯏꯁꯨ ꯑꯩꯁꯦ ꯌꯥꯝ ꯄꯥꯝꯃꯝꯕꯅꯦ ꯑꯗꯣ ꯆꯥꯎꯈꯠꯂꯒ ꯑꯃꯨꯛ ꯍꯥꯏꯕꯗꯤ ꯑꯩ ꯆꯥꯎꯔꯕ ꯃꯇꯨꯡꯗ ꯑꯃꯨꯛꯀ ꯁꯤꯐꯥꯏꯁꯦ ꯇꯧꯅꯤꯡꯉꯦ ꯃꯥꯏ ꯇꯅ
ꯑꯩꯁꯨ ꯑꯉꯥꯡꯋꯥꯩꯗ ꯁꯤꯠꯄ ꯌꯥꯝ ꯄꯥꯝꯔꯝꯃꯦ ꯑꯗꯣ ꯑꯩ ꯕꯣꯗꯤ ꯑꯍꯥꯟꯕ ꯑꯣꯏꯔꯛꯄꯗ ꯌꯥꯔꯝꯗ꯭ꯔꯦ
ꯎꯝ ꯅ ꯃ ꯂꯩꯔꯝꯕꯒꯔꯣ ꯑꯗꯨꯝ ꯅꯨꯄꯤ ꯈꯣꯏꯅꯤ ꯑꯗꯨꯝ ꯀ ꯑꯌꯥꯝꯕ ꯐꯥꯏꯚ ꯐꯥꯏꯚ ꯋꯥꯟ ꯈꯛꯇꯅꯤꯗ ꯑꯗꯨ ꯍꯦꯛ ꯄ ꯍꯦꯟꯗꯦꯗ
ꯎꯝ
ꯑꯗꯣ ꯍꯧꯖꯤꯛꯀꯤ ꯑꯉꯥꯡꯁꯤꯡꯁꯦ ꯑꯉꯥꯡ ꯍꯥꯏꯕꯗꯤ ꯍꯧꯖꯤꯛ ꯇꯨ ꯊꯥꯎꯖꯟ ꯐꯥꯏꯚꯀꯤ ꯃꯇꯨꯡꯗ ꯄꯣꯛꯄꯁꯤꯡꯁꯤꯦꯀꯣ ꯑꯁ ꯋꯥꯡꯕ ꯋꯥꯡꯕ ꯌꯥꯝ ꯂꯩꯌꯦ ꯃꯃꯥ ꯃꯄꯥ ꯅꯦꯝꯕꯁꯨ
ꯆꯥꯕ ꯈꯣꯠꯄ
ꯎꯝ ꯕꯣꯏꯂꯔ ꯕ꯭ꯔꯣꯏꯂꯔꯒꯨꯝꯅ ꯑꯣꯟꯈ꯭ꯔꯦꯒ ꯈꯪꯗ꯭ꯔꯦ ꯃꯣꯏꯗꯤ
ꯑꯍꯣꯏ ꯍꯧꯖꯤꯛꯀꯥꯟꯗꯤ ꯆꯥꯎꯈꯠꯄꯅꯤꯅꯀꯣ
ꯎꯝ
ꯁꯨ ꯑꯣꯟꯈ꯭ꯔꯦ ꯃꯃꯥ ꯃꯄꯥ ꯅ ꯑꯃꯁꯨ ꯑꯩꯈꯣꯏꯁꯨ ꯈꯔ ꯄꯤ ꯆꯔꯃꯗꯤ ꯋꯥꯡꯗꯣꯏꯅꯦꯁꯦ ꯌꯥꯝ ꯂꯥꯏꯁꯨ ꯂꯥꯏꯕ ꯑꯩꯈꯣꯏꯗꯤ ꯀꯦꯜꯁꯤꯌꯝ ꯄ꯭ꯔꯣꯇꯤꯟ ꯑꯇꯗ ꯈꯪꯄꯣꯠ ꯅꯠꯇꯦꯗꯣ ꯆꯥꯛ ꯄꯨꯛ ꯂꯥꯍꯟꯗ꯭ꯔꯗꯤ ꯌꯥꯔꯦꯅ ꯄꯨꯛ ꯈꯛꯇ ꯊꯥꯟꯍꯟꯕ ꯈꯛꯇꯅꯦꯕ ꯑꯦꯛꯁꯇ꯭ꯔꯥꯗꯤ ꯌꯥꯎꯗ꯭ꯔꯦꯕ ꯍꯛꯆꯥꯡ ꯐꯅꯕ ꯍꯥꯏꯅ ꯑꯦꯛꯁꯇ꯭ꯔꯥꯕꯨꯗꯤ ꯌꯥꯎꯕꯤꯗ꯭ꯔꯦ ꯑꯗꯨꯅꯅꯦꯕ ꯑꯗꯨ ꯏꯚꯟ
ꯑꯗꯨꯗ ꯅꯪꯁꯦ ꯒꯨꯍꯥꯇꯤꯗ ꯂꯥꯛꯀꯅꯤꯌꯦꯗꯤ ꯀꯔꯤꯊꯗ ꯂꯥꯛꯀꯦꯔꯣ ꯂꯥꯁ ꯎꯄꯥꯏ ꯍꯥꯏꯕꯗꯣ
ꯑ ꯈꯪꯗ꯭ꯔꯤꯌꯦ ꯑꯗꯨꯕꯨꯗꯤ
ꯈꯪꯉꯒ ꯍꯥꯏꯔꯛꯑꯣꯍꯦ
ꯑꯍꯣꯏ ꯂꯥꯛꯅꯤꯍꯥꯏꯔꯤꯍꯥꯏ ꯔꯀꯈꯤꯁ ꯍꯧꯖꯤꯛꯇꯤ ꯑꯩꯒꯤ ꯃꯔꯨꯞꯁꯨ ꯂꯩꯔꯑꯔꯕꯅꯤꯅ ꯀꯅꯥꯝ ꯀꯤꯗꯔꯦ ꯑꯩꯁꯦ
ꯑꯆꯥ ꯅꯍꯥꯟ ꯃꯥꯁꯤꯗ ꯇꯧꯔꯝꯃꯦꯕ ꯀꯔꯝꯕ ꯎꯝ ꯌꯥꯔ ꯍ ꯍꯉ
ꯍꯣꯏ ꯑꯩꯁꯨ ꯀꯔꯤꯔꯗꯤ ꯍꯥꯡꯗ꯭ꯔꯦ
ꯎꯝ ꯒꯨꯍꯥꯇꯤꯗꯁꯨ ꯑꯗꯨꯝ ꯅꯨꯡꯉꯥꯏꯕꯅꯤꯗ ꯑꯗꯨꯕꯨ ꯄꯣꯠ ꯆꯩꯗꯤ ꯑꯗꯨꯝ ꯑꯩꯗꯤ ꯈꯪꯗꯦꯀꯣ ꯆꯥꯕ ꯊꯛꯄꯗꯣ ꯗꯦꯜꯂꯤꯗꯒꯤꯩꯗꯤ ꯈꯔ ꯇꯥꯡꯕ ꯃꯥꯜꯂꯒꯤꯗꯃꯀ ꯖꯒꯥ ꯖꯒꯥꯁꯨ ꯄꯣꯜꯂꯝꯅꯤ ꯑ ꯑꯗꯨ ꯑꯩꯅ ꯖꯒꯥ ꯑꯅꯤ ꯂꯩꯕꯗꯣ ꯑꯗꯨꯝ ꯑꯅꯤ ꯃꯈꯥ ꯇ
ꯑꯩꯅ ꯑꯩꯅ ꯍꯧꯖꯤꯛ ꯂꯩꯕꯁꯨ ꯇꯥꯡꯉꯦ ꯑꯩꯅ ꯅꯍꯥꯟ ꯍꯦꯛ ꯂꯥꯛꯄꯗ ꯏꯟꯇꯔꯚꯤꯌꯨ ꯆꯠꯇ꯭ꯔꯤꯉꯩꯗ ꯂꯩꯔꯝꯕ ꯑꯩꯒꯤ ꯀꯥꯖꯤꯟ ꯀꯥꯖꯤꯟ ꯈ꯭ꯋꯥꯗꯤ ꯁꯥꯒꯨꯝꯕꯁꯨ ꯌꯦꯟꯁꯥꯡ ꯅꯥꯄꯤꯁꯨ ꯍꯣꯡꯉꯦꯕ
ꯑꯣ
ꯗꯤ ꯌꯥꯝ ꯇꯥꯡꯉꯦ ꯈꯔ ꯈꯦꯠꯅꯩꯌꯦꯕ ꯑꯗꯨꯒꯤ ꯑꯩꯅ ꯍꯥꯡ ꯈꯅꯦ ꯀꯔꯤꯒꯤ ꯁꯁꯨꯛ ꯈꯦꯠꯅꯕ꯭ꯔꯣ
ꯑꯗꯨꯗꯗꯤ ꯍꯥ ꯀꯔꯤ ꯈꯦꯠꯅꯕ꯭ꯔꯣꯕ
ꯑꯇꯩ ꯑꯩꯅ ꯑꯩꯒꯤ ꯀꯥꯖꯤꯟꯗ ꯍꯥꯡꯕꯅꯦ ꯍꯥꯏꯕ ꯀꯔꯤꯒꯤ ꯃꯃꯥꯟ ꯁ ꯈꯦꯠꯅꯕ꯭ꯔꯣ ꯍꯥꯏꯔꯒ ꯑꯩꯒꯤ ꯀꯥꯖꯤꯟꯗꯨꯅ ꯀꯔꯤ ꯍꯥꯏꯕ꯭ꯔꯥ ꯑꯩꯅ ꯂꯩꯕ ꯃꯥꯛꯇꯨꯅ ꯗꯤ ꯃꯦꯟ ꯑꯣꯏꯕꯒꯤꯀꯣ
ꯎꯝ
ꯅꯣꯏꯅ ꯂꯥꯏꯐꯝꯅ ꯈꯤꯇꯪ ꯀꯩꯅꯣ ꯑꯣꯏꯕꯒꯤ ꯇꯥꯡꯕꯅꯦ ꯍꯥꯏꯔꯛꯏ
ꯑꯆꯥ ꯈꯪꯗꯦꯅꯦ ꯅꯣꯔꯠꯇꯗꯤ ꯌꯥꯝ ꯍꯣꯡꯕꯅꯦ ꯑꯩꯅ ꯅꯍꯥꯟ ꯂꯩꯕꯗꯣ ꯅꯣꯔꯠꯇꯅꯦꯕ ꯕꯤꯅ ꯍꯧꯕ ꯖꯒꯥꯗꯣ
ꯑꯣ
ꯕꯤꯅ ꯍꯧꯕ ꯖꯒꯥꯗꯣ ꯈꯪꯕ꯭ꯔꯣ
ꯕꯤ ꯈꯪꯗꯦꯅꯦ
ꯌꯥ
ꯑꯩꯅ ꯑꯩꯅ ꯂꯩꯕ ꯖꯒꯥꯗꯨꯅ
ꯎꯝ
ꯑꯦꯁ ꯑꯣꯏ ꯑꯦꯁ ꯅꯍꯥꯎꯕ
ꯀꯦꯁ ꯑꯅꯤ ꯑꯍꯨꯝ ꯂꯩꯌꯦ ꯀꯩꯅꯣ ꯌꯥꯎꯗ꯭ꯔꯣ ꯔ ꯅꯥꯒꯔ ꯌꯥꯎꯕ꯭ꯔꯣ
ꯑ ꯑꯍ ꯀꯦꯇ
ꯑꯦ ꯏꯗꯤ
ꯑꯩ ꯏꯔꯝ
ꯅꯪ ꯊꯔꯛꯑꯣ ꯀꯩꯅꯣꯗ ꯌꯥꯏꯦ ꯀꯥꯏꯗꯦ
ꯎꯝ
ꯑꯩꯁꯦ ꯆꯥꯛ ꯆꯥꯔꯒ ꯑꯗꯨꯝ ꯋꯥꯔꯤ ꯇꯧꯔꯒꯦ ꯌꯥꯏꯗꯅ
ꯍꯣꯏ ꯀꯔꯤ ꯃꯊꯦꯜꯅꯣ
ꯅꯁꯤꯗꯤꯅꯤꯃꯤꯅꯦ
ꯑ ꯃꯤꯃꯤꯁꯨ ꯍꯥꯎꯕꯅꯦ ꯑꯩꯈꯣꯏꯗꯤ ꯃꯤꯃꯤ ꯆꯥꯗꯕ ꯀꯨꯏꯔꯦ
ꯃꯔꯛ ꯃꯔꯛ ꯃꯔꯛꯇ ꯆꯥꯕꯅꯤꯅ ꯑꯩ ꯏꯟꯖꯥꯡ ꯅꯥꯄꯤ ꯆꯥꯗꯕ ꯀꯨꯏꯔꯦ ꯑ ꯉꯁꯤꯁꯦ ꯆꯞ ꯆꯥ ꯏꯟꯖꯥꯡꯁꯨ ꯂꯩꯔꯝꯗꯕ
ꯎꯝ ꯃꯤꯃꯤ ꯌꯥꯝ ꯆꯥꯒꯅꯨꯀꯣ
ꯌꯥꯝ ꯆꯥꯗꯦ ꯌꯥꯝ ꯆꯥꯗꯦ
ꯍꯥꯏꯗꯤ ꯗꯥꯏꯇꯤꯁꯤꯌꯥꯟ ꯅꯨꯄꯤ ꯅ ꯀ꯭ꯔꯦ ꯍꯥꯏꯕ꯭ꯔꯥ ꯅꯨꯄꯤꯁꯤꯡꯁꯦ ꯁꯤꯡꯖꯨ ꯆꯥꯕꯁꯤ ꯌꯥꯝ ꯐꯩꯌꯦꯕ ꯍꯥꯏꯔꯒꯅ ꯃꯤꯃꯤꯃꯤ ꯍ ꯈꯥꯄꯊ ꯀ ꯀꯥꯟꯕ ꯂꯣꯏ ꯅꯃ ꯍꯥꯥꯛ ꯈꯔꯤꯦ
ꯃꯤ ꯃꯤꯗꯤ ꯐꯗꯤ ꯐꯠꯇꯕꯅꯦ
ꯌꯥꯝ ꯐꯠꯇꯕ ꯃꯥꯜꯂꯦꯥꯡ ꯈꯣꯡꯒꯥꯡꯗꯣ ꯑꯩꯅ ꯂꯧꯅꯤꯡꯈ꯭ꯔꯕ ꯁꯤꯡꯖꯨꯁꯦ ꯑꯩꯈꯣꯏꯅ ꯆ ꯒꯨꯗꯦꯟꯁꯇꯤ ꯌꯥꯝꯃꯦꯗꯅ ꯃꯅꯥ ꯃꯁꯤꯡꯦꯟꯁꯦ ꯑꯗꯨꯒ ꯃꯥꯅ ꯍꯥꯏꯅꯦ ꯍꯦꯛ ꯀꯩꯅꯣ ꯍꯥꯞꯄꯗ ꯃꯒꯨꯟ ꯂꯣꯏ ꯃꯥꯡꯈ꯭ꯔꯦ ꯍꯥꯏꯅꯦ ꯑꯗꯨꯒꯤꯅꯦ ꯆꯨꯝꯗꯤ ꯆꯨꯝꯃꯤꯅꯦꯍꯦ ꯍꯥꯏꯔꯤꯅꯦ
ꯃꯤꯃꯤꯗꯨꯗꯤ ꯑꯍꯥꯟꯕꯗ ꯃꯤꯃꯤꯒꯤ ꯀꯩꯅꯣꯗꯨ ꯔꯣꯁꯇꯦꯠꯅꯤꯅ ꯑꯗꯨ ꯌꯥꯗ꯭ꯔꯦꯕ ꯐꯥꯔꯁꯇꯒꯤꯗꯤ
ꯑꯈ ꯑꯩ ꯑꯩꯅ ꯍꯣꯁꯇꯦꯜꯗ ꯂꯩꯕ ꯀꯥꯟꯗ ꯌꯨꯝ ꯊꯣꯛꯑꯦꯗꯅ ꯃꯤꯃꯤ ꯕꯣꯛꯁ ꯑꯅꯤꯗꯤ ꯑꯗꯨꯝ ꯄꯨꯏꯅ
ꯎꯝ
ꯍꯧꯖꯤꯛꯁꯨꯅꯦ ꯑꯩ ꯅꯍꯥꯟ ꯌꯨꯝ ꯊꯣꯛꯄꯗꯣ ꯃꯤ ꯃꯦꯗ ꯌꯨꯝꯊꯣꯛꯄꯗꯣ ꯑꯩ ꯆꯥꯡꯕꯛꯇꯅꯤ ꯃꯤ ꯕꯣꯛꯁ ꯑꯅꯤꯗꯤ ꯁꯨꯗꯦ ꯍꯟꯗꯛꯇꯤ ꯑꯗꯨꯒ ꯑꯩꯗꯣ ꯂꯥꯒꯦꯁꯇꯨ ꯆꯟꯗ꯭ꯔꯕꯒꯤ ꯑꯃ ꯐꯤꯒꯤ ꯕꯦꯒ ꯂꯩꯕꯗꯣ
ꯍꯥ
ꯐꯤꯒꯤ ꯦꯛ
ꯑ ꯑ ꯎꯝ
ꯐꯤꯒꯤ ꯕꯒ ꯑꯣꯏꯅ ꯍꯦꯟꯕꯦꯛꯇꯤ ꯅꯠꯇꯦ ꯐꯤꯒꯤ ꯕꯦꯒ ꯑꯣꯏꯅ ꯇ꯭ꯔꯣꯂꯤ ꯁꯥꯔꯒ ꯄꯨꯕꯅꯦꯕ ꯑꯆꯥꯎꯕ
ꯑꯣ ꯑꯠꯆꯥ ꯑꯆꯥ ꯑꯆꯥ
ꯑꯦꯟꯁꯪ ꯅꯥꯄꯤ ꯃꯌꯥꯝ ꯄꯨꯕꯗꯣ ꯁꯤꯗ ꯇꯥꯡꯕꯒꯤ ꯕꯦꯛꯁꯦ ꯄꯤꯛ ꯊꯥꯟꯕꯤꯅꯦ
ꯐꯟꯃꯅꯦꯕ
ꯊꯜꯦꯕ ꯌꯦꯟꯁꯥꯡ ꯅꯥꯄꯤ ꯈꯛꯇ ꯐꯤꯐꯇꯤꯟ ꯀꯦꯖꯤ ꯌꯧꯋꯦꯕ ꯎꯝ ꯌꯦꯟꯁꯥꯡ ꯅꯥꯄꯤ ꯈꯛꯇ ꯐꯤꯐꯇꯤꯟ ꯀꯦꯖꯤ ꯌꯥꯎꯋꯦ ꯑꯗꯨꯒ ꯑꯩꯒꯤ ꯇ꯭ꯔꯣꯂꯤ ꯃꯆꯥ ꯍꯦꯟꯕꯦꯛ ꯁꯥꯕꯗꯁꯨ ꯑꯩꯅ ꯑꯩꯒꯤ ꯑꯗꯨꯗꯗꯤ ꯑꯩ ꯗ꯭ꯔꯦꯁꯁꯨ ꯄꯨꯁꯤꯟꯅꯤꯡꯉꯥꯏ ꯗ꯭ꯔꯀꯥꯔ ꯇꯥꯗꯕꯒꯤ ꯑꯗꯨꯗꯁꯨ ꯌꯦꯟꯁꯥꯡ ꯅꯥꯄꯤꯤ ꯄꯤꯛ ꯊꯜꯂꯦ ꯑꯗꯨꯒ ꯑꯁꯤ ꯄꯨꯔꯛꯑꯒ ꯑꯩꯒꯤ ꯐ꯭ꯔꯦꯟꯁ ꯃꯌꯥꯝ ꯂꯩꯔꯤꯕ ꯑꯁꯤꯗ ꯑꯗꯨꯒꯤ ꯃꯣꯏ ꯃꯤ ꯇꯔꯨꯛ ꯀꯨꯝꯕꯒꯤ ꯄꯤꯌꯦ ꯑꯗꯨꯒ ꯑꯁ ꯑꯩꯈꯣꯏꯁꯨ ꯆꯥꯏ ꯆꯥꯏ ꯆꯥꯏ ꯆꯥꯏ
ꯑꯗꯨꯅ ꯌꯨꯝꯗꯒꯤ ꯍꯟꯕ ꯈꯛ ꯑꯗꯨꯝ ꯍꯟꯕ꯭ꯔꯥ ꯆꯠꯄꯔꯥ ꯀꯩꯅꯣ ꯇꯧꯕꯗꯗꯤ ꯄꯣꯠ ꯆꯩ ꯈꯔ ꯆꯥꯅꯤꯡꯉꯥꯏ ꯄꯨꯗ꯭ꯔꯗꯤ ꯑꯥꯈꯤꯗ꯭ꯔꯗꯤ ꯀꯃꯥꯏ ꯑꯥꯡꯈꯤꯗꯗꯤ ꯀꯃꯥꯏꯅ ꯆꯥꯒꯅꯤ
ꯃꯌꯥꯡꯒꯤꯗꯨꯗꯤ ꯍꯣꯏ ꯊꯣꯛꯑꯁꯨꯅꯦ ꯌꯦꯟꯁꯥꯡꯇꯣ ꯆꯞ ꯃꯅꯦ ꯋꯥ ꯊꯣꯛꯑꯁꯨ ꯀꯔꯤ ꯂꯩꯗꯣꯏꯅꯣ ꯈꯪꯗꯦ ꯍꯥꯏꯕ
ꯎꯝ
ꯑꯩꯒꯤ ꯀꯥꯖꯤꯟꯗꯨꯅ ꯍꯥꯏꯗꯣꯏꯅꯦ ꯕꯖꯥꯔ ꯊꯣꯛꯑꯁꯨ ꯆꯞ ꯃꯥꯟꯅꯩ ꯀꯔꯤ ꯂꯩꯔꯤꯅꯣ ꯒ꯭ꯌꯥꯟ ꯇꯥꯗꯦ ꯀꯣꯛ ꯉꯥꯎꯏ